ꯆꯥꯛꯁꯤꯡ ꯆꯥꯔꯕꯣ?
ꯆꯥꯛ ꯆꯥꯗ꯭ꯔꯤꯗ ꯑꯩ ꯏꯔꯨꯖ ꯂꯣꯏꯕꯒꯤ ꯊꯣꯛꯂꯛꯇꯉꯥꯏꯗ ꯍꯧꯖꯤꯛꯇ
ꯎꯝ ꯑꯩꯗꯤ ꯆꯥꯔꯦ꯫ ꯅꯨꯡꯁꯤꯠ ꯌꯥꯝ ꯁꯤꯠꯂꯦ꯫
ꯀꯩꯀꯩ ꯃꯊꯦꯜ ꯆꯥꯈ꯭ꯔꯕ?
ꯎꯝ ꯑꯥꯂꯨ ꯁꯣꯛ ꯍꯥꯏꯕ꯭ꯔꯥ ꯀꯩꯅꯣꯝ ꯍꯥꯏꯗꯣꯏꯅꯦ ꯑꯥꯂꯨ ꯁꯣꯛ ꯇꯧꯔꯒ ꯇꯧꯕꯗ ꯑꯗꯨꯕ ꯃꯦꯔꯥꯃꯦꯁ ꯑꯣꯏꯕꯒꯤ ꯅꯨꯃꯤꯗꯥꯡꯒꯤ ꯑꯗꯨ ꯑꯃ ꯆꯥꯔꯦ ꯑꯗꯨꯒ ꯀꯩꯅꯣꯒ ꯃꯣꯔꯣꯛ ꯃꯦꯠꯄ ꯎꯝ ꯑꯂꯨ ꯀꯥꯡꯃꯤꯠꯇꯣ ꯑꯗꯨꯝ ꯇꯧꯔꯦ ꯑꯂꯨ ꯁꯣꯛ ꯑꯃ ꯇꯧꯔꯦ ꯑꯗꯨꯒ ꯀꯩꯅꯣꯒ ꯀꯩꯅꯣ ꯏꯁꯋꯥꯏꯗꯨꯕꯣ ꯈꯥꯃꯦꯟ ꯀꯥꯡꯉꯣ ꯑꯃꯒ
ꯑꯩꯗꯤ ꯑꯥꯂꯨꯒꯤ ꯉꯥꯛꯇ ꯃꯊꯦꯜ ꯇꯧꯔꯔꯕꯩꯅꯤꯉꯣꯅꯦ ꯑꯥꯂꯨ ꯁꯣꯛ ꯑꯃ ꯇꯧꯔꯦ ꯑꯂꯨ ꯀꯥꯡꯥꯕꯦꯟ ꯑꯃ ꯇꯧꯔꯦꯒ ꯍꯥꯏꯔꯒ ꯑꯗꯒꯤ ꯑꯂꯨ ꯕꯔꯥ ꯍꯧꯔꯦꯒ ꯍꯥꯔꯛꯇꯧ ꯌꯥꯝ ꯃꯥꯥꯟꯂꯦ ꯅꯪꯒꯤꯗ ꯑꯥꯂꯨ ꯈꯛꯇ ꯍꯥꯏꯔꯒ
ꯑꯗꯣ ꯍꯥꯎꯕꯅꯦ ꯑꯂꯨ ꯁꯣꯛ ꯇꯧꯔꯥ ꯆꯥꯕꯗꯨꯁꯨ ꯑꯗꯨꯒꯨꯝꯕꯒꯗꯣ ꯆꯥꯗꯕ ꯀꯨꯏꯔꯦꯍꯦ ꯁꯨꯝ ꯍꯧꯖꯤꯛꯀꯥꯟꯗꯤ ꯑꯂꯨ ꯆꯥꯕ ꯐꯩ ꯐꯠꯇꯦ ꯑꯗꯨ ꯑꯗꯥꯅ ꯃꯌꯥꯝ ꯂꯩꯕꯅꯤꯅꯀꯣ ꯎꯝ
ꯎꯝ ꯑꯗꯒꯤ ꯑꯂꯨ ꯁꯣꯛꯇꯨꯁꯨ ꯀꯩꯅꯣꯅꯦꯕ ꯄꯨꯔꯥ ꯌꯥꯝ ꯅꯪꯅ ꯊꯣꯡꯕꯗꯨ ꯅꯠꯇꯦꯕ ꯍꯥꯏꯕꯗꯤ ꯄꯨꯔꯥ ꯃꯐꯣꯟꯗ ꯄꯨꯔꯥ ꯀꯨꯞꯅ ꯀꯨꯞꯇꯤꯔꯤ ꯀꯨꯞꯅ ꯊꯨꯒꯥꯏꯕꯗꯨ ꯅꯠꯇꯕ ꯈꯔ ꯃꯇꯨꯝꯁꯨ ꯀꯥꯕꯛ ꯀꯥꯕꯛ ꯌꯥꯎꯍꯜꯂꯤꯀꯣ ꯑꯗꯨꯃꯥꯏꯅ ꯇꯧꯔ ꯆꯥꯕ
ꯇꯧꯏ ꯇꯧꯏ ꯑꯩꯈꯣꯏ ꯉꯍꯥꯟꯋꯥꯏ ꯆꯥꯏꯑꯥꯕ ꯑꯗꯣ ꯍꯥꯟꯅ ꯄ꯭ꯔꯦꯁꯔ ꯀꯨꯀꯔꯗ ꯍꯥꯟꯅ ꯐꯖꯅ ꯀꯥꯞꯊꯣꯛꯄꯤꯔꯦ ꯑꯗꯨꯗꯨꯒ ꯍꯥꯏꯐꯦꯠ ꯅꯣꯏꯠꯈꯥꯏꯔꯒ ꯌꯥꯝ ꯇꯣꯏꯅ ꯅꯣꯏꯈꯥꯏꯕ ꯅꯠꯇꯕ ꯅꯪꯅ ꯍꯧꯖꯤꯛ ꯍꯥꯏꯕꯗꯣ ꯑꯗꯨꯃꯥꯏꯅ ꯃꯇꯨꯡ ꯃꯇꯨꯝ ꯈꯔꯒ ꯌꯥꯎꯍꯜꯂꯒ ꯁꯣꯛ ꯇꯧꯔꯒ ꯆꯥꯕꯗꯣ ꯍꯥꯎꯕꯅ ꯌꯥꯝꯅ ꯍꯋꯥꯏ ꯌꯥꯝ ꯆꯥꯏ ꯍꯧꯖꯤꯛꯇꯤ ꯑꯗꯨꯒꯨꯝꯕꯗꯤ ꯆꯥꯗ꯭ꯔꯦꯗ ꯑꯂꯨ ꯆꯥꯕ ꯐꯩꯒ ꯐꯠꯇꯦꯒ ꯇꯧꯕꯗꯨꯗꯀꯣ ꯍꯤꯟꯖꯥꯡꯅ ꯊꯥꯛꯇ ꯌꯥꯗꯕꯒꯤ ꯎꯝ ꯀꯩ ꯍꯥꯏꯅꯤ ꯃꯊꯦꯜ ꯑꯃꯅ ꯑꯜꯂꯨ ꯃꯆꯥ ꯑꯃꯒ ꯇꯧꯔꯒ ꯊꯥꯛꯄꯗꯣ ꯑꯗꯨꯗꯤ ꯍꯦꯟꯅ ꯀꯩꯃꯨꯛ ꯊꯥꯛꯇꯣꯏꯗ
ꯑꯗꯨꯝꯕ ꯐꯕꯗꯣ ꯀꯩꯅꯣꯁꯨ ꯐꯩ ꯍꯥꯏꯌꯦ ꯑꯩꯈꯣꯏꯒꯤ ꯆꯨꯝꯅꯒꯤꯅꯦ ꯑꯕꯦꯔ ꯆꯥꯏꯕꯤ ꯅꯠꯇꯕ ꯑꯩꯈꯣꯏꯒꯤ ꯑꯂꯨ ꯑꯆꯧꯕꯗ ꯑꯉꯥꯡꯕꯤ ꯑꯃ ꯂꯩꯕꯗꯣ ꯑꯗꯨꯝꯕꯗꯨꯗꯤ ꯀꯩꯁꯨ ꯇꯧꯗꯦ ꯀꯥꯏ ꯍꯥꯏ ꯆꯨꯝꯕ꯭ꯔꯣ
ꯑꯗꯨꯗꯤ ꯈꯪꯗꯦ ꯑꯗꯣ ꯆꯥꯕꯗꯤ ꯆꯥꯅꯩꯕꯀꯣ ꯑꯗꯨꯁꯨ ꯑꯩꯈꯣꯏꯒꯤ ꯏꯁꯤꯡ ꯏꯁꯤꯡ ꯄꯨꯆꯠꯀꯤ ꯂꯥꯏꯅꯥ ꯂꯩꯕꯗꯣ ꯑꯗꯨꯒꯨꯝꯕꯗ ꯑꯗꯨ ꯆꯥꯕꯗꯤ ꯌꯥꯏ ꯈꯣꯠꯂꯦꯒꯗ ꯍꯥꯏꯅꯩ ꯑꯗꯨꯕꯨ ꯈ꯭ꯋꯥꯏ ꯐꯕꯗꯤ ꯑꯃ ꯑꯩꯈꯣꯏꯒꯤ ꯊꯥꯏꯅꯒꯤ ꯑꯃ ꯍꯥꯕꯤꯔ ꯆꯥꯕꯤ ꯍꯥꯏꯒꯗ꯭ꯔꯥ ꯀꯩ ꯍꯥꯏꯗꯣꯏꯅꯣ ꯑꯥꯂꯨ ꯑꯉꯥꯡ ꯃꯆꯥ ꯃꯆꯥꯗꯣ ꯑꯗꯨꯅꯗꯤ ꯍꯦꯟꯅ ꯐꯩꯌꯦꯅ ꯍꯥꯏꯌꯦꯕ ꯍꯧꯖꯤꯛꯀꯤ ꯏꯁꯤꯡ ꯅꯨꯡꯁꯤꯠꯀꯤ ꯂꯥꯏꯅꯥ ꯅꯥꯕ ꯃꯤꯗꯤ ꯑꯂꯨ ꯆꯥꯕ ꯌꯥꯗꯦ ꯍꯥꯏꯕꯗꯣ ꯃꯣꯏ ꯑꯗꯨ ꯆꯥꯕꯗꯤ ꯌꯥꯏꯌꯦꯕ ꯑꯩꯈꯣꯏꯗꯣ ꯍꯧꯖꯤꯛ ꯑꯗꯨꯒꯨꯝꯕꯗꯣ ꯉꯥꯛꯇ ꯂꯩꯔꯒ ꯑꯣꯏꯅ ꯆꯥꯟꯅꯩꯌꯦꯕ
ꯀꯩ ꯌꯦꯟꯖꯥꯡ ꯊꯣꯡꯈ꯭ꯔꯒꯦ ꯅꯨꯡꯗꯥꯡꯒꯤꯗꯤ
ꯅꯨꯡꯗꯥꯡꯒꯤ ꯍꯟꯖꯥꯡꯁꯦ ꯑꯩꯈꯣꯏ ꯇꯩꯃꯅ ꯁꯧꯒꯔꯤ ꯑꯃ ꯊꯣꯡꯉꯦ ꯑꯗꯨꯒ ꯄꯥꯛꯅꯝ ꯑꯃ ꯅꯝꯃꯦ ꯑꯇꯩꯗꯤ ꯀꯩ ꯇꯧꯗꯣꯏꯅꯣ ꯈꯪꯗꯦ ꯁꯤꯡꯖꯨ ꯇꯧꯗꯧ ꯃꯥꯜꯂꯦ
ꯑꯩꯗꯤ ꯀꯩꯅꯣꯗꯣ ꯌꯥꯝ ꯆꯥꯅꯤꯡꯉꯦ ꯍꯥꯏꯕ ꯑꯩꯈꯣꯏꯒꯤ ꯄꯥꯎꯈꯨꯝ ꯐꯥꯝꯕꯤ ꯑꯍꯟ ꯍꯥꯟꯅꯨꯕꯤ ꯏꯕꯣꯛꯁꯤꯡꯅꯒ ꯌꯣꯟꯕ ꯃꯅꯥ ꯃꯁꯤꯡ ꯐꯖꯅ ꯁꯨꯔ ꯑꯥꯏꯇꯦꯝ ꯁꯨꯔꯀꯥꯟꯗ ꯊꯣꯏꯗꯤꯡꯕ ꯁꯨꯝ ꯐꯖꯅ ꯍꯥꯞꯄꯒ ꯍꯥꯏꯕꯗꯤ ꯉꯥꯅꯝ ꯊꯨꯝꯅꯝꯅ ꯆꯥꯕ ꯑꯗꯨꯗ ꯌꯥꯝ ꯆꯠꯅꯤꯡꯉꯦ ꯍꯥꯏꯕ
ꯁꯤꯡꯖꯨꯗ ꯑꯩꯈꯣꯏꯒꯤ ꯂꯣꯏꯅꯃꯛ ꯁꯨꯕꯤꯗꯣ ꯊꯝꯕ ꯑꯗꯒꯤ ꯀꯣꯝꯄ꯭ꯔꯦꯛ ꯀꯣꯂꯝꯅꯤ ꯑꯗꯒꯤ ꯀꯔꯤ ꯀꯣꯕꯤ ꯐꯨꯜ ꯑꯗꯒꯤ ꯢꯁꯤꯡꯖꯨꯄꯥꯟ ꯑꯋꯥꯊꯥꯕꯤ ꯁꯤꯡꯖꯨꯗꯩ ꯍꯥꯞꯄ ꯌꯥꯕ ꯃꯌꯥꯝ ꯄꯣꯠ ꯑꯃ ꯍꯥꯞꯆꯜꯂꯛꯄ ꯇꯧꯕꯗꯣ ꯍꯩꯕꯤ ꯃꯅꯥ ꯍꯥꯎꯕꯅꯍꯦ ꯑꯗꯨꯗꯤ ꯌꯥꯝꯅ ꯍꯥꯋꯥꯏꯒ ꯇꯧꯔꯒ ꯇꯧꯕꯗꯣ
ꯑꯗꯒꯤ ꯀꯩꯅꯣꯁꯨꯅꯦ ꯑꯁꯤꯗ ꯍꯧꯖꯤꯛꯁꯦ ꯀꯩꯅꯣꯗ ꯑꯝꯁꯨ ꯂꯩꯌꯦ ꯑꯁꯤꯗ ꯑꯩꯈꯣꯏꯁꯤ ꯃꯅꯥꯛꯇ ꯗꯨꯀꯥꯟ ꯑ ꯀꯩꯕ ꯂꯐꯨ ꯁꯤꯡꯖꯨꯗ‌ꯣ ꯂꯐꯨ ꯁꯤꯡꯖꯨ ꯑꯃ ꯌꯣꯟꯕ ꯑꯃ ꯂꯩꯕ ꯑꯍꯜ ꯍꯟꯅꯨꯕꯤ ꯑꯃꯅ ꯑꯁ ꯚꯥꯏ ꯌꯥꯝ ꯍꯥꯎꯖꯥꯠꯅꯤ ꯃꯥꯏꯒꯤꯗꯣ ꯅꯣꯡꯃ ꯆꯥꯖ‌ꯦ ꯌꯥꯝ ꯍꯥꯎꯒꯦ ꯌ‌ꯦꯡꯉꯨ ꯀꯨꯞ ꯇꯔꯦꯠ ꯀꯨꯞꯅ ꯁꯣꯏꯔꯒ ꯌꯥꯝ ꯀꯨꯞꯅ ꯑꯗꯨꯒ ꯌꯥꯝ ꯍꯥꯎꯋꯦ ꯃꯥꯏꯗꯨꯗꯤ
ꯍꯥꯎꯕꯅꯦ ꯂꯐꯨ ꯁꯤꯡꯖꯨꯁꯨ ꯂꯐꯨꯁꯤꯡꯖꯨꯁꯨ ꯑꯩꯈꯣꯏꯒꯤꯅꯦ ꯑꯁꯤꯒꯤ ꯑꯩꯈꯣꯏꯗꯩ ꯈꯤꯇꯪ ꯍꯥꯏꯊꯔꯀꯥꯟꯗ ꯑꯃ ꯌꯣꯜꯂꯝꯃꯦꯕ ꯍꯅꯨꯕꯤ ꯑꯝꯅ ꯍꯧꯖꯤꯛꯇꯤ ꯐꯝꯒꯤꯗ꯭ꯔꯥ ꯃꯥꯜꯂꯦ ꯑꯗꯨ ꯃꯥꯒꯤꯁꯨꯅꯦ ꯍꯋꯥꯏ ꯃꯪꯒꯟ ꯑꯄꯣꯞꯄꯗ ꯇꯧꯔꯒ ꯂꯐꯨꯁꯤꯡꯖꯨꯗꯨ ꯇꯧꯔꯒꯅꯦ ꯃꯤ ꯃꯌꯥꯝ ꯑꯩꯈꯣꯏꯒꯤ ꯌꯥꯝ ꯂꯩꯅꯩꯌꯦ ꯄꯀꯣꯔꯥꯁꯨ ꯀꯩꯁꯨ ꯂꯣꯏ ꯌꯥꯎꯍꯜꯂꯒ ꯌꯣꯜꯂꯦꯕ ꯃꯥꯖ‌ꯦ ꯑꯗꯨꯅ ꯃꯥꯖ‌ꯦ ꯌꯥꯝ ꯁꯤꯠ ꯕꯖꯥꯠꯅꯦ ꯈꯤꯇꯪꯒ ꯊꯦꯡꯅ ꯆꯠꯄꯗꯗꯤ ꯂꯩꯇ꯭ꯔꯦ ꯀꯥꯏꯅ ꯇꯧꯋꯦꯕ ꯀꯨꯏꯔꯦꯗ ꯃꯥꯥꯒꯤꯗꯁꯨ ꯑꯩꯈꯣꯏ ꯆꯠꯂꯒ ꯂꯩꯔꯨꯗꯕꯒ
ꯑꯗꯨꯗꯤ ꯅꯪꯗꯤ ꯍꯌꯦꯡꯗꯤ ꯅꯪꯒꯤ ꯄꯔꯤꯈꯥꯗꯤ ꯂꯩꯇ꯭ꯔꯦ ꯁꯨꯇꯤ ꯂꯩꯔꯦ
ꯁꯨꯇꯤ ꯂꯩ ꯑꯗꯣ ꯁꯨꯇꯤ ꯂꯩꯕ ꯍꯥꯏꯁꯦ ꯑꯩ ꯊꯕꯛ ꯑꯃꯨꯛ ꯆꯤꯟꯕꯤꯅꯦ ꯍꯥꯏꯕꯗꯤ ꯑꯥ ꯄꯩꯈꯥ ꯂꯩꯕꯖ‌ꯦ ꯑꯩꯒꯤ ꯉꯔꯥꯡ ꯑꯩꯅ ꯃꯤꯡ ꯆꯜꯂꯨꯏꯕ ꯗꯥꯟꯁ ꯑꯦꯀꯥꯗꯃꯤꯒꯤ ꯆꯜꯂꯨꯕꯗꯣ ꯑꯃꯨꯛ ꯍꯌꯦꯡ ꯃꯣꯏ ꯀ꯭ꯂꯥꯁ ꯍꯧꯔꯦ ꯍꯥꯏꯕ ꯑꯩꯅ ꯍꯌꯦꯡꯖ‌ꯦ ꯑꯝꯇ ꯂꯥꯛꯑꯒ ꯑꯩꯒꯤ ꯖꯦꯔꯣꯛꯁ ꯑꯃ ꯑꯩꯈꯣꯏꯒꯤ ꯁꯥꯔꯇꯤꯐꯤꯀꯦꯠ ꯖꯦꯔꯣꯛꯁ ꯑꯃ ꯄꯤꯗꯧꯕ ꯂꯩꯔꯤꯌꯦ ꯑꯗꯨꯗꯣꯝꯇ ꯄꯤꯈꯠꯄ ꯆꯠꯄ ꯑꯣꯏꯅ ꯑꯩꯒꯤ ꯔꯣꯟ ꯀꯩ ꯄꯥꯜꯂꯝꯃꯅꯤ ꯑꯣꯖꯥꯗ ꯍꯥꯏꯔꯝꯃꯅꯤ ꯑꯣꯖꯥ ꯑꯩ ꯅꯨꯡꯇꯤꯒꯤꯗꯤ ꯂꯥꯛꯄ ꯉꯝꯈꯤꯔꯣꯏ ꯁꯣꯝꯗ ꯁꯥꯏꯠ ꯑꯃꯗ ꯄ ꯩ ꯄ ꯄꯔꯤꯈꯥ ꯑꯃ ꯇꯧꯔꯤꯕꯅꯤꯅ ꯄꯩꯈꯥꯁꯤ ꯃꯔꯛ ꯃꯔꯛ ꯁꯨꯇꯤ ꯂꯩꯕ ꯅꯨꯃꯤꯠꯇ ꯂꯥꯛꯀꯦ ꯑꯗꯨꯒ ꯍ‌ꯦꯛ ꯄꯩꯈꯥ ꯂꯣꯏꯕꯗꯩꯗꯤ ꯆꯥꯡ ꯅꯥꯏꯅ ꯑꯗꯨꯝ ꯂꯥꯛꯑꯒꯦꯅ ꯍꯥꯏꯔꯝꯗꯣꯏꯅꯦ ꯍꯌꯦꯡ ꯆꯠꯇꯣꯏꯅ‌ꯦ ꯑꯌꯨꯛꯇ ꯄꯨꯡ ꯇꯔꯦꯠ ꯃꯈꯥꯏ ꯎꯝ ꯅꯠꯇꯦ ꯄꯨꯡ ꯇꯔꯦꯠ ꯃꯈꯥꯏ ꯁ꯭ꯋꯥꯏꯗ ꯑꯩꯈꯣꯏꯒꯤ ꯍꯪꯆꯤꯠ ꯁꯣꯔꯥꯠ ꯊꯣꯛꯇꯧꯕ ꯑꯃ ꯂꯩꯔꯤ ꯑꯗꯨꯒꯤ ꯍꯌꯦꯡ ꯏꯁꯩ ꯂꯣꯏꯕ ꯑꯃ ꯂꯩ ꯑꯌꯨꯛꯀꯤ ꯉꯥꯍꯥꯛ ꯆꯠꯂꯝꯃꯅꯤ ꯑꯗꯨ ꯂꯣꯏꯔꯒ ꯉꯥꯍꯥꯛ꯫ ꯑꯦꯀꯥꯗꯃꯤꯗ ꯆꯠꯂꯨꯗꯣꯏꯅꯦ ꯑꯩꯈꯣꯏꯒꯤ꯫ ꯊꯕꯛ ꯑꯗꯨꯝ ꯂꯩꯕꯤ ꯅꯠꯇ꯭ꯔꯥ꯫
ꯑꯗꯨꯅꯤ ꯅꯪꯁꯦ ꯊꯕꯛ ꯁꯨꯛꯋꯥꯠ ꯋꯥꯠꯇꯦ ꯅꯪꯖꯦ ꯌꯨꯝꯗ ꯂꯩꯕꯒꯤ ꯆꯥꯡꯒ꯫ ꯑꯗꯒꯤ ꯁꯣꯔꯣꯛꯇ ꯆ ꯁꯣꯔꯣꯛꯇ ꯍꯥꯏꯕꯗꯤ ꯁꯨꯝ ꯅꯪꯒꯤ ꯊꯕꯛ ꯆꯠꯄꯒꯤ ꯆꯥꯡ ꯑꯁꯦ꯫ ꯊꯕꯛ ꯆꯠꯄꯒꯤ ꯆꯥꯡꯅ ꯌꯥꯝ ꯊꯤꯅ ꯍꯦꯜꯂꯦꯕ ꯅꯪꯁꯦ ꯀꯥꯏꯗ ꯂꯩꯒꯦ ꯑꯩ ꯁꯨꯃꯥꯏ ꯆꯠ ꯊꯣꯛꯏꯌꯦ ꯑꯗꯩ ꯀꯩꯅꯣꯝ ꯍꯪꯉꯦꯗꯅ ꯑꯩ ꯁꯨꯃꯥꯏꯅ ꯑꯣꯖꯥꯏ ꯃꯌꯨꯝ ꯆꯠꯂꯤꯌꯦ꯫ ꯑꯩ ꯀ꯭ꯂꯥꯁ ꯌꯥꯎꯕ ꯆꯠꯂꯤꯌ‌ꯦ ꯑꯗ ꯌꯨꯝꯗ ꯂꯩ ꯍꯥꯏꯕ ꯋꯥꯍꯩꯁꯦ ꯄꯥꯛꯅ ꯁꯨꯡꯍꯥꯏ ꯍꯥꯏꯔꯛꯇꯦꯕ ꯅꯪ_꯫
ꯑꯗꯨꯅꯤ꯫ ꯆꯠꯂꯤꯉꯩ ꯃꯔꯛꯁꯤꯗ ꯆꯥꯕꯁꯨ ꯃꯇꯝ ꯆꯥꯕ ꯅꯠꯇꯦ ꯃꯌꯥꯡ ꯀꯪꯒꯗ꯭ꯔꯥ ꯍꯥꯏꯔꯒ ꯅꯣꯏꯔꯤꯅꯦ ꯍꯥꯏꯕ ꯁꯤꯗ ꯑꯃꯨꯛ꯫
ꯑ ꯆꯠꯊꯣꯛꯏꯗꯨꯒ ꯍꯥꯏꯔꯨꯔꯗꯤ ꯅꯪꯁꯦ ꯅꯌꯥꯡꯒꯗꯤ ꯌꯥꯝ ꯀꯪꯕ ꯌꯥꯕꯅꯦ꯫ ꯑꯗꯨꯒ ꯀꯪꯖꯨ ꯀꯪꯗꯦ꯫
ꯑꯣ ꯍꯌꯦꯡꯗꯒꯤꯗꯤ ꯅꯣꯏ ꯃꯌꯥꯝꯅ ꯑꯩꯁꯦ ꯅꯣꯏ ꯅꯣꯏ ꯍꯥꯏꯕꯤꯔꯕꯅꯤꯅꯅꯦ ꯍꯦꯛꯇ ꯑꯩꯖ‌ꯦ ꯋꯥꯁꯛ꯫ ꯄꯔꯩ ꯆꯦꯠꯅ ꯉꯥꯛꯇꯨꯅꯅꯦ ꯑꯩꯈꯣꯏꯒꯤ꯫ ꯍꯦꯛꯇ ꯍꯧꯖꯤꯛ ꯀꯩꯅꯣ ꯑꯩ ꯀꯩ ꯍꯥꯏꯅꯤ ꯊꯥꯖꯕ ꯑꯃꯒ ꯂꯣꯏꯅꯅ ꯏꯁꯥꯁꯦ꯫ ꯑꯩ ꯍꯧꯖꯤꯛ ꯑ ꯑꯔꯨꯝꯕꯁꯦ ꯀꯨꯟ ꯐꯥꯎꯕꯗ ꯂꯧꯊꯣꯛꯇꯕ ꯌꯥꯗ꯭ꯔꯦ ꯂꯧꯊꯣꯛꯀꯦ ꯑꯗꯨꯒ ꯅꯣꯏ ꯃꯥꯡ꯫ ꯃꯃꯥꯡꯗ ꯅꯣꯡꯃ ꯑꯝꯇ ꯂꯦꯟꯅꯖꯒꯦꯁꯦ ꯍꯧꯖꯤꯛꯇꯤ ꯅꯣꯏ ꯅꯣꯏꯔꯦꯅ ꯑꯩꯁꯦ ꯅꯣꯛꯅꯕꯤꯕ ꯅꯠꯇ꯭ꯔꯥ꯫
ꯍꯧꯖꯤꯛꯁꯦ ꯅꯪꯒꯤ ꯅꯪꯒꯤ ꯀꯩꯅꯣꯁꯦ ꯍꯛꯆꯥꯡꯒꯤ ꯑꯔꯨꯝꯕꯖ‌ꯦ꯫ ꯄꯨꯟꯅ ꯀꯌꯥ ꯂꯩꯒꯦ꯫
ꯄꯪꯌꯥꯝ ꯌꯥꯝꯗꯦꯗ ꯆꯥꯝꯃꯒ ꯑꯃ ꯃꯨꯛꯇꯪ ꯂꯩꯔꯝꯒꯅꯤ꯫
ꯑꯁ ꯑꯗꯨꯗꯤ ꯑꯥ ꯑꯩꯒꯤ ꯑꯩꯒꯤ ꯑꯩꯒꯤ ꯁꯔꯨꯛ ꯑꯃ꯫ ꯄꯨꯔꯥ ꯍꯦꯟꯒꯦ ꯍꯦꯟꯕꯩ ꯇꯥꯏꯞꯅꯤꯅꯦ ꯍꯦꯟꯕꯩ ꯃꯑꯣꯡꯅꯤꯅꯦ ꯑꯩꯒꯤ ꯂꯩꯔꯤꯁꯦ ꯎꯝ ꯍꯥꯏꯔꯣ ꯍꯥꯏꯔꯣ
ꯑꯩꯒꯤ ꯋꯥꯡꯕꯒꯤ ꯃꯇꯨꯡ ꯏꯟꯅ ꯀꯦꯖꯤ ꯀꯨꯟꯃꯉꯥꯃꯨꯛꯅꯦ ꯑꯩꯉꯣꯟꯗꯩꯩ ꯍꯦꯜꯂꯤꯖꯦ ꯍꯧꯖꯤꯛ꯫
ꯑꯗꯨꯅꯤ ꯑꯗꯨꯗꯤ ꯈꯔ ꯂꯧꯊꯣꯛꯄ ꯑꯃ ꯗꯔꯀꯥꯔ ꯂꯩ ꯍꯥꯏꯕꯗꯤ ꯋꯦꯠ ꯌꯥꯝ ꯍꯦꯟꯕꯁꯤꯁꯨ ꯅꯪꯒꯤ ꯑꯔꯨꯝꯕ ꯌꯥꯝ ꯍꯦꯟꯕꯁꯤꯖꯨ ꯍꯛꯆꯥꯡꯗ ꯑꯐꯕ ꯄꯣꯠꯇꯤ ꯅꯠꯇꯦꯗꯅ ꯑꯩꯒꯤꯗꯤ ꯑꯩꯒꯤ ꯑꯔꯨꯝꯕꯁꯦ ꯍꯨꯝꯐꯨꯒ ꯅꯤꯊꯣꯏ꯫ ꯑꯗꯣ ꯑꯃꯒ ꯑꯃꯒ ꯑꯣꯟꯕ ꯃꯇꯝꯗꯅꯦ ꯍꯦꯛꯇ ꯈꯦꯠꯅꯩꯌꯦꯕꯀꯣ꯫ ꯀꯤꯂꯣ ꯑꯃ ꯑꯅꯤ ꯁꯤꯗꯤꯅꯦ ꯑꯗꯨꯝ ꯆꯦꯟꯅꯕ ꯖꯥꯠꯅꯤꯀꯣ ꯃꯐꯝ ꯑꯃꯗ ꯑꯣꯟꯕꯗꯅ ꯍꯨꯝꯐꯨꯒ ꯃꯔꯤ ꯍꯦꯛꯇ ꯂꯩꯕ ꯑꯗꯒꯤ ꯃꯐꯝ ꯑꯃꯗ ꯑꯣꯟꯕꯗꯅ ꯍꯨꯝꯐꯨꯅꯤꯊꯣꯏ ꯑꯃꯨꯛ ꯂꯩꯕ ꯑꯗꯨ ꯍꯨꯝꯐꯨꯅꯤꯊꯣꯏꯅꯗꯤ ꯑꯌꯥꯝꯕ ꯂꯩꯔꯝꯃꯦ ꯑꯩꯅ ꯑꯣꯟꯕꯗ ꯁꯨꯝ ꯃꯈꯜ ꯑꯅꯤ ꯑꯍꯨꯝ ꯇꯧꯔ ꯑꯣꯟꯕ ꯃꯇꯝꯗ꯫ ꯑꯗꯨ ꯁꯤ ꯑꯩꯒꯤꯕꯨꯗꯤ ꯆꯠꯄꯨꯗꯤ ꯆꯥꯖꯕ
ꯃꯥꯅꯦ ꯃꯐꯝ ꯑꯝꯒ ꯑꯝꯒ ꯈꯤꯇꯪ ꯊꯩꯅꯕ ꯌꯥꯎꯕꯅꯦ ꯖꯒꯥ ꯑꯝꯗ ꯑꯣꯜꯂꯗꯤ ꯈꯪꯗ꯭ꯔꯦ ꯑꯗꯒꯤ ꯑꯃꯨꯛ ꯄꯔꯥꯃꯥꯟꯅꯦ ꯕꯤꯄꯤꯖꯨ ꯍꯧꯖꯤꯛ ꯅꯪ ꯑꯣꯜꯂꯣꯕ ꯋꯥꯡꯉꯝꯃꯦ ꯑꯣꯔ ꯅꯦꯌꯦ_ ꯅꯦꯝꯃꯝꯃꯦ ꯈꯜꯂꯣꯕ ꯑꯃꯨꯛ ꯉꯥꯛꯇꯪ ꯂꯩꯕ ꯑꯃꯨꯛ ꯑꯣꯜꯂꯣ ꯃꯅꯗꯕꯅꯦ ꯌꯦꯡꯑꯣ ꯑꯗꯨꯖꯨ
ꯃꯥꯟꯅꯦ ꯃꯥꯟꯅꯦ ꯆꯥꯛ ꯏꯁꯤꯡꯒ ꯆꯥꯁꯤꯜꯂꯒ ꯑꯣꯜꯂꯗꯤ ꯑꯃꯨꯛ ꯈꯔ ꯑꯃꯨꯛ ꯍꯦꯟꯗꯣꯢꯅꯦ ꯑꯗꯒꯤ ꯑꯥ ꯀꯔꯤ ꯍꯥꯏꯗꯨꯅꯣ ꯈꯪꯗꯦꯗ ꯑꯗꯨꯝ ꯈꯔ ꯈꯔꯗꯤ ꯑꯗꯨꯝ ꯆꯦꯟꯅꯕ ꯑꯗꯨꯝ ꯍꯧꯅ ꯁꯥꯅꯤꯗ ꯈꯣꯏ ꯁꯦꯔ ꯐꯂꯥ ꯃꯨꯛꯇꯁꯨ ꯇꯧ_ ꯗꯨꯅꯤ ꯑꯃꯒ ꯑꯃꯒ ꯑꯗꯨꯝ ꯈꯔ ꯑꯗꯨꯝ ꯆꯦꯟꯅ ꯆꯦꯟꯊꯣꯛ ꯆꯦꯟꯁꯤꯟ ꯗꯨꯝ ꯇꯧꯅꯩꯁꯦ ꯉꯥꯏꯅꯦ
ꯃꯥꯅꯤ
ꯑꯗꯨꯅꯤ ꯉ_ ꯍꯧꯖꯤꯛꯇꯤ ꯅꯪ ꯑꯥ ꯅꯣꯏꯔꯒ ꯂꯪ ꯑꯥ ꯁꯦ ꯋꯥꯔꯤ ꯀꯩꯀꯥ ꯁꯥꯟꯅꯕꯁꯦ ꯂꯣꯏꯔꯒ ꯂꯥꯏꯔꯤꯛ ꯂꯥꯏꯁꯨ ꯑꯃꯨꯛ ꯇꯧꯗꯨꯏꯔꯣ
ꯎꯝ ꯍꯧꯖꯤꯛ ꯉꯥꯛꯍꯇꯪ ꯁꯨꯝ ꯆꯥꯛ ꯇꯣꯛꯄꯒꯤ ꯁꯨꯃꯥꯡꯗ ꯁꯨꯝ ꯍꯪꯀꯠ ꯍꯟꯗꯥ ꯏꯇꯣꯝꯇ ꯁꯨꯝ ꯆꯠꯂꯒ ꯀꯣꯜ ꯇꯧꯔꯛꯏꯅꯦ ꯐꯣꯟ ꯇꯧꯔꯛꯏꯅꯦ ꯑꯗꯨꯒ ꯈꯔ ꯃꯩꯁꯨ ꯃꯨꯠꯊꯣꯛꯈ꯭ꯔꯦ ꯍꯦꯛ ꯂꯥꯛꯄꯒꯅꯦ ꯉꯥꯍꯥꯛꯇꯪꯗꯤ ꯌꯦꯡꯉꯝꯃꯤ ꯍꯌꯦꯡ ꯄꯩꯈꯥ ꯑꯣꯞ ꯂꯩ ꯍꯥꯏꯖꯔꯒꯁꯨ ꯀꯥꯏꯗꯩꯒꯤ ꯄꯥꯗ ꯌꯥꯄꯣꯟꯇꯦꯍꯦ ꯏꯗ ꯊꯕꯛꯅꯤꯅ ꯑꯗꯒꯤ ꯍꯦꯛꯇ ꯑꯩꯈꯣꯏꯅ ꯄꯨꯔꯥ ꯈꯪ ꯍꯩꯔꯒ ꯄꯨꯔꯥ ꯀ ꯀꯩꯅꯣꯗ ꯂꯩꯈꯤꯕ ꯅꯠꯇꯕꯅꯤꯅ ꯈꯔꯁꯨ ꯄꯥꯗ ꯌꯥꯄꯣꯟꯇꯦ ꯅꯠꯇ꯭ꯔꯒꯗꯤ ꯑꯃꯨꯛ ꯃꯤꯅ ꯍꯦꯟꯈ꯭ꯔꯗꯤ ꯅꯠꯇ꯭ꯔꯥ
ꯃꯥꯅꯦ ꯃꯥꯅꯦ ꯃꯥꯅꯦ ꯍꯌꯦꯡ ꯅꯪꯒꯤ ꯊꯕꯛꯇꯣ ꯉꯥꯛꯇꯥ ꯆꯠꯊꯣꯛꯎꯔꯣ ꯑꯗꯨꯒ ꯅꯪꯒꯤ ꯄꯔꯤꯈꯥꯒꯤ ꯇꯧꯗ ꯌꯥꯗꯕ ꯄꯣꯠꯇꯨꯃ ꯈꯤꯇꯪ ꯀꯟꯅ ꯍꯣꯠꯅꯔꯣ ꯄꯔꯤꯈꯥ ꯃꯅꯨꯡꯗꯨꯗꯗꯤ ꯍꯌꯦꯡ ꯂꯣꯏꯔꯒ ꯅꯪꯅ ꯂꯥꯛꯅꯤꯡꯕ ꯈꯣꯠꯅꯤꯡꯕꯗꯨꯗꯤ ꯅꯪꯒꯤ ꯀꯨꯁꯤꯅꯤꯗꯅ ꯑꯗꯨꯗꯤ
ꯎꯝ ꯑꯁ ꯍꯟꯗꯛꯀꯤꯅꯦ ꯀꯥꯡ ꯃꯅꯨꯡꯒꯤ ꯑꯩꯒꯤ ꯁꯤꯟꯐꯝꯒꯤ ꯑꯩꯒꯤ ꯇꯥꯗꯧꯔꯤꯕ ꯊꯕꯛꯇꯨꯒꯅꯦ ꯃꯌꯥꯝꯅ ꯀꯥꯡ ꯃꯅꯨꯡꯗ ꯅꯣꯡꯃ ꯑꯩꯒꯤ ꯑꯁꯪꯕ ꯌꯦꯡꯉꯣꯑꯣꯅ ꯍꯥꯏꯕꯗꯣ ꯑꯁ ꯊꯥꯗꯤ ꯊꯥꯖꯗꯦ ꯑꯣ ꯍꯣꯏ ꯉꯝꯅꯕꯗꯤ ꯍꯣꯠꯅꯔꯛꯦ ꯂꯩꯊꯣꯛꯈ꯭ꯔꯅꯕ ꯅꯣꯡꯃꯈꯛ ꯈꯤꯇꯪꯗꯤ ꯅꯨꯡꯗꯥꯡ ꯋꯥꯏꯔꯝꯒꯤ ꯑꯗꯣ ꯈꯪꯗꯦ ꯑꯣꯖꯥꯅꯗꯤ ꯑꯁ ꯃꯐꯝ ꯌꯥꯝ ꯌꯥ ꯃꯦ ꯍꯟꯗꯛꯇꯤ ꯑꯗꯨ ꯑꯗꯨꯅ ꯍꯥꯏꯔꯝꯃꯦ ꯉꯔꯥꯡꯗꯣ ꯑꯣꯖꯥꯅ ꯊꯦꯡꯅꯕꯗ ꯃꯥ ꯃꯤ ꯃꯤꯁꯨ ꯁꯨꯗ꯭ꯔꯤꯌꯦ ꯍꯧꯖꯤꯛꯁꯦ ꯃꯐꯝ ꯌꯥꯝꯃꯦꯕ ꯑꯩꯈꯣꯏ ꯍꯥꯏ ꯆꯠꯇꯣꯏꯅꯦ ꯑꯗꯨꯗ ꯅꯣꯡꯃ ꯃꯇꯝꯒꯤ ꯑꯩꯁꯨ ꯂꯩꯊꯣꯛꯀꯦꯅ ꯈꯜꯂꯦ ꯍꯥꯏꯕꯗꯤ ꯑꯩꯖꯨ ꯋꯥꯔꯤꯗꯤ ꯐꯔꯁꯨ ꯐꯠꯇ꯭ꯔꯁꯨ ꯄꯥꯈꯪꯅꯦ ꯑꯗꯨꯗ ꯅꯣꯡ ꯐꯥꯗꯣꯡ ꯃꯌꯥꯝꯒꯤ ꯑꯩꯈꯣꯏꯒꯤ ꯂꯩꯕꯥꯛꯀꯤ ꯑꯣꯏꯕ ꯃꯅꯤꯄꯨꯔꯤ ꯑꯣꯏꯕ ꯍꯔꯥꯎ ꯀꯨꯝꯍꯩ ꯂꯥꯛꯄ ꯏꯔꯥꯡ ꯐꯂꯥꯡꯁꯤꯗ ꯑꯃꯨꯛꯇꯪ ꯑꯩꯈꯣꯏꯁꯨ ꯅꯣꯡꯐꯥꯗꯣꯛ ꯀꯣꯏꯊꯣꯛꯄ ꯂꯥꯡꯊꯣꯛꯄꯗꯣ ꯄꯥꯝꯃꯦ ꯁꯣꯨꯝ ꯑꯩꯈꯣꯏꯒꯤ ꯁꯤꯟꯐꯝꯅꯦ ꯍꯥꯏꯔꯒ ꯑꯗꯨꯝ ꯆꯤꯜꯂꯒ ꯂꯩꯕꯗꯨꯗꯤ ꯄꯨꯔꯥ ꯍꯥꯅꯨ ꯍꯅꯥꯒꯤ ꯇꯥꯏꯞ ꯇꯧꯕꯗꯨꯗꯤ ꯑꯩꯁꯨ ꯁꯨꯝ ꯅꯨꯡꯉꯥꯏꯇꯦ ꯅꯠꯇꯦꯕ ꯃꯔꯛꯇ ꯑꯃꯨꯛꯇꯪꯗꯤ ꯁꯨꯝ ꯅꯣꯡ ꯐꯥꯗꯣꯛꯁꯨ ꯀꯣꯏꯕ ꯌꯥꯏꯗꯅ
ꯌꯥꯏ ꯑꯗꯨ ꯅꯪꯅꯅꯦ ꯎꯝ ꯇꯥꯟꯖꯥꯗꯨꯣ ꯌꯦꯡꯉꯣ ꯌꯥꯔꯣꯏꯗꯕ ꯂꯩꯔꯒꯗꯤ ꯅꯪꯒꯤ ꯊꯕꯛꯇꯨꯅ ꯍꯦ ꯂꯨꯏ ꯀꯩꯗꯧꯔꯒꯦ ꯃꯌꯥꯝ ꯄꯨꯟꯕꯗꯨꯗꯤ ꯍꯦꯂꯣꯏꯔꯒ
ꯑꯗꯣ ꯌꯥꯗꯣꯏꯅꯦ
ꯍꯡ ꯂꯣꯏꯔꯒ ꯑꯗꯨꯝ ꯆꯥꯔꯁꯨ ꯌꯥꯏ ꯀꯩꯗꯧꯔꯒꯦ
ꯌꯥꯗꯣꯏꯅꯦ ꯍꯥꯏꯕꯗꯤ ꯂꯣꯏꯔ ꯆꯥꯕ ꯅꯠꯇ꯭ꯔꯒꯁꯨ ꯄꯣꯔꯤꯃꯛ ꯄꯣꯠꯁꯤ ꯆꯠꯂꯦ ꯑꯩꯈꯣꯏ ꯅꯨꯡꯡꯏꯔꯝꯗꯦꯁꯤ ꯍꯧꯔ ꯆꯥꯁꯦ ꯍꯥꯏꯔꯒ ꯈꯜꯂꯁꯦꯕ ꯁꯪꯉꯤꯉꯩ ꯃꯇꯝꯗꯣ ꯉꯥꯏꯍꯥꯛ ꯖꯔ ꯇꯧꯔꯝꯃꯦꯗꯅ ꯈꯪꯕ꯭ꯔꯥ ꯑꯗꯨꯒ ꯑꯩꯒꯤ ꯃꯇꯝꯗꯨꯅ ꯃꯤ ꯂꯩꯅꯗ꯭ꯔꯦ ꯍꯥꯏꯗꯤ ꯉꯥꯏꯍꯥꯛ ꯈꯤꯇꯪ ꯑꯩ ꯀꯨꯏꯗꯧ ꯅꯠꯇꯦꯕ ꯄꯨꯡꯈꯥꯏ ꯑꯃ ꯄꯨꯡ ꯑꯃꯒꯤ ꯃꯇꯝꯗꯪꯅꯦꯕ ꯑꯗꯨꯒꯗꯪ ꯐꯠ ꯂꯥꯎ ꯆꯠꯊꯣꯔꯦꯗꯅ ꯃꯌꯥꯝ ꯂꯣꯏ ꯁꯣꯝꯗ ꯄꯨꯜꯂꯧꯔꯀꯥꯟꯗ ꯑꯩꯅ ꯑꯃꯨꯛ ꯍꯧꯖꯤꯛꯀꯤ ꯃꯐꯝꯗꯨꯗꯒꯤ ꯄꯨꯡꯈꯥꯏ ꯑꯃ ꯅꯠꯇ꯭ꯔꯒ ꯄꯨꯡ ꯑꯃꯗ ꯇꯠ ꯂꯣꯏꯁꯤꯜꯂꯒꯅꯦ ꯑꯃꯨꯛ ꯖꯔ ꯂꯥꯛꯄ ꯌꯥꯏꯗꯅ ꯑꯗꯨꯁꯨ ꯅꯠꯇ꯭ꯔꯥ
ꯌꯥꯏ ꯌꯥꯏ ꯅꯪ ꯑꯗꯨꯗꯤ ꯅꯪ ꯌꯥꯝ ꯁꯤꯟꯗꯣꯛ ꯁꯤꯟꯖꯤꯟ ꯍꯩꯕꯒꯤ ꯃꯑꯣꯡꯅꯦ ꯅꯪ ꯑꯗꯨꯝꯕꯗꯤ ꯐꯔꯦ ꯌꯥꯝꯅ ꯍꯥꯏꯕꯗꯤ ꯅꯪꯒꯤ ꯆꯠꯀꯗꯕꯗꯨꯁꯨ ꯆꯠꯂꯨꯔꯅꯤ ꯑꯗꯒꯤ ꯑꯩꯈꯣꯏ ꯃꯌꯥꯝ ꯆꯥꯕꯒꯤ ꯌꯥꯎꯕꯗꯨꯁꯨ ꯅꯪ ꯑꯗꯨꯝ ꯌꯥꯎꯕ ꯅꯪꯅꯕꯅ ꯍꯣꯠꯅꯔꯒꯗꯤ ꯅꯪ ꯌꯥꯝ ꯐꯔꯦ ꯑꯗꯨꯗꯤ
ꯑꯗꯨꯅꯦ ꯊꯥꯏꯅꯒꯤ ꯄ꯭ꯔꯃꯥꯟꯗ ꯍꯥꯏꯔꯝꯃꯤꯗꯨꯅꯤ ꯂꯤꯟꯁꯨ ꯁꯤꯗꯕ ꯆꯩꯁꯨ ꯇꯦꯛꯇꯕ ꯑꯗꯣ
ꯃꯥꯅꯦ ꯃꯥꯅꯦ ꯃꯥꯅꯦ
ꯍꯥꯏꯗꯤ ꯄ꯭ꯔꯃꯥꯟ ꯍꯩꯕꯤ ꯅꯠꯇ꯭ꯔꯥ ꯄ꯭ꯔꯃꯥꯟ ꯌꯥꯝ ꯍꯩꯕꯤꯅꯦ ꯑꯗꯣ ꯈꯔ ꯈ ꯑꯩꯈꯣꯏꯒꯤ ꯑꯩꯈꯣꯏꯒꯤ ꯊꯥꯏꯅ ꯏꯄꯥ ꯏꯄꯨꯅ ꯊꯝꯕꯤꯔꯝꯕꯔꯥ ꯄ꯭ꯔꯃꯥꯟ ꯄꯥꯟꯈꯩ ꯄꯥꯔꯧꯁꯦ ꯈꯔ ꯈ ꯁꯤꯖꯤꯟꯅꯖꯦ ꯅꯠꯇ꯭ꯔꯗꯤ ꯁꯨꯝ ꯀꯥꯎꯈ꯭ꯔꯅꯦꯕ
ꯁꯤꯖꯤꯟꯅꯒꯗꯕꯅꯤ
ꯎꯝ ꯉꯁꯤꯗꯤ ꯑꯇꯣꯞ ꯑꯇꯣꯞꯄ ꯖꯒꯥꯗ ꯈꯣꯡꯗꯣꯏ ꯍꯨꯜꯂꯨꯗ꯭ꯔꯕꯣ ꯉꯁꯤꯗꯤ
ꯑꯩꯗꯤ ꯉꯁꯤꯗꯤ ꯀꯔꯤꯝ ꯆꯠꯊꯣꯛꯇ꯭ꯔꯦ ꯑꯩ ꯅꯍꯥꯟ ꯇꯥꯡ ꯀꯨꯟꯒ ꯃꯥꯊꯣꯏꯗ ꯀꯩꯅꯣ ꯁ꯭ꯔꯁꯇꯤ ꯄꯨꯖꯥ ꯑꯃ ꯆꯠꯂꯨꯏꯕꯀꯣ ꯑꯗꯨꯏ ꯃꯇꯨꯡꯗꯒꯤ ꯑꯩ ꯀꯔꯤꯝ ꯆꯠꯊꯣꯛꯇ꯭ꯔꯤ ꯑꯩꯈꯣꯏ ꯊꯣꯡꯒꯥꯟꯐꯧ ꯍꯥꯏꯐꯦꯠ ꯊꯣꯛꯎꯕꯗ ꯍꯦꯟꯅ ꯀꯩꯃꯨꯛ ꯊꯣꯛꯇ꯭ꯔꯦ ꯍꯥꯏꯇꯥꯔꯦ
ꯑꯗꯣ ꯉꯁꯤ ꯅꯨꯃꯤꯗꯥꯡꯒꯤ ꯆꯔꯥ ꯆꯤꯟꯗꯝꯝꯕꯗꯤ ꯋꯥꯡꯂꯦꯟ ꯄꯨꯡꯖꯤꯡ ꯀꯌꯥꯗ ꯆꯥꯗꯣꯏꯅꯣ ꯆꯔꯥ ꯆꯤꯟꯗꯝꯗꯣꯏꯅꯣ
ꯍꯧꯖꯤꯛꯁꯦ ꯄꯥꯛꯅꯝꯗꯣ ꯊꯥꯡꯒꯠꯂꯤꯕꯀꯣ ꯑꯗꯨꯒ ꯑꯁꯦꯡ ꯃꯨꯟꯕꯒꯗꯤ ꯑꯗꯨꯝ ꯆꯥꯛ ꯆꯥꯔꯁꯦꯅ ꯀꯧꯔꯛꯑꯅꯤ ꯑꯗꯨꯒ ꯑꯗꯨꯝ ꯆꯥꯊꯣꯛꯄꯤꯔꯅꯤ
ꯃꯥꯅꯤ ꯆꯥꯒꯗꯕꯅꯤ ꯃꯇꯥꯡ ꯃꯇꯝ ꯆꯥ ꯆꯥꯅ ꯐꯖꯅ ꯆꯥꯔꯒ ꯅꯨꯡꯉꯥꯏ ꯅꯨꯡꯉꯥꯏꯅ ꯑꯗꯣ ꯉꯁꯤ ꯅꯨꯃꯤꯗꯥꯡꯗꯤ ꯑꯆꯥꯄꯣꯠ ꯍꯥꯟꯗ꯭ꯔꯕ ꯍꯥꯜꯂꯤꯕ
ꯍꯥꯜꯂꯤꯌꯦ ꯑꯩꯈꯣꯏꯕꯦꯝꯃꯒ ꯏꯕꯨꯡꯉꯣꯒ ꯍꯥꯜꯂꯤ ꯃꯣꯏ ꯑꯅꯤ
ꯎꯝ ꯐꯩꯌꯦ
ꯑꯩ ꯑꯩꯁꯨ ꯌꯥꯎꯒꯗꯕꯅꯦ ꯑꯩꯅ ꯏꯔꯨꯖꯔꯨꯕ ꯏꯔꯨꯖ ꯀꯥꯈꯠꯂꯛꯄ ꯍꯧꯖꯤꯛꯇ ꯑꯣꯏꯗ ꯉꯥꯏꯔꯤꯕ ꯂꯣꯏꯗ ꯉꯥꯏꯔꯤꯕ ꯏꯔꯨꯖꯕꯒꯤ ꯑꯗꯒꯤ ꯂꯣꯏꯔꯒ ꯑꯃꯨꯛ ꯌꯥꯎꯕꯤꯗꯣꯏꯅꯦ ꯍꯣꯔꯦꯟ ꯆꯥꯛ ꯏꯁꯤꯡꯅ ꯇꯣꯛꯑꯀꯥꯟꯗ ꯊꯕꯛ ꯌꯥꯝꯃꯦꯕ
ꯍꯣꯏ ꯑꯗꯣ ꯑꯩ ꯆꯥꯛꯣꯛꯄꯒꯤ ꯉꯥꯏꯍꯥꯛꯇꯪ ꯔꯥꯎꯜ ꯑꯃ ꯅꯤꯗ ꯐꯠ ꯐꯠ ꯂꯥꯎꯅ ꯀꯨꯟ ꯀꯨꯟꯊ꯭ꯔꯥꯃꯨꯛꯇꯪ ꯈꯣꯡ ꯀꯥꯞ ꯆꯠꯈꯤꯒꯦꯕ ꯀꯣ ꯑꯗꯨꯒ ꯑꯃꯨꯛ ꯉꯥꯏꯍꯥꯛ ꯂꯩꯒ ꯑꯃ ꯐꯥꯎꯅꯁꯤ ꯌꯥꯕ꯭ꯔꯥ
ꯐꯔꯦ ꯐꯔꯦ ꯊꯝꯃꯣ ꯊꯝꯃꯣ
ꯍꯣꯏ ꯍꯣꯏ ꯊꯝꯃꯦ ꯊꯝꯃꯦ